ꯐꯔꯛ
ꯇꯥꯔꯦ ꯇꯥꯔꯦ
ꯅꯨꯡꯉꯥꯏꯔꯔꯤꯕ꯭ꯔꯣ
ꯅꯨꯡꯉꯥꯏꯔꯨꯏ ꯅꯨꯡꯉꯥꯏꯔꯨꯏ ꯌꯥꯝ ꯅꯨꯡꯉꯥꯏꯕꯅ ꯂꯣꯏꯔꯦ
ꯑꯣ ꯅꯨꯡꯉꯥꯏꯃꯟꯕꯒꯤ ꯗꯥꯟꯁ ꯇꯧꯔꯤꯔꯣ
ꯍꯣꯏ ꯅꯨꯡꯉꯥꯏꯃꯟꯕꯒꯤꯀꯣ ꯑꯁ ꯌꯥꯗ꯭ꯔꯦ ꯑꯁꯤꯗꯀꯣ ꯗꯔꯃꯥ ꯌꯦꯡꯉꯤꯅꯦ
ꯍꯥꯥ
ꯗ꯭ꯔꯃꯃ ꯌꯦꯡꯉꯤꯅꯤ
ꯌꯥꯝ ꯐꯖꯔꯝꯒꯅꯤ ꯑꯗꯨꯒꯤ ꯗ꯭ꯔꯃꯥꯗꯣ
ꯌꯥꯝ ꯐꯖꯩ ꯀꯔꯤꯒꯤ ꯙꯔꯃꯅꯣ ꯃꯃꯤꯡꯁꯨ ꯈꯪꯗꯦ
ꯑ ꯅꯪꯅ ꯃꯃꯤꯡ ꯊꯣꯟꯁꯤꯜꯂꯣ
ꯍ ꯀꯔꯤ ꯊꯣꯟꯁꯤꯅ ꯈꯪꯗ꯭ꯔꯦ ꯑꯩꯁꯨ
ꯎꯝ
ꯃ ꯍꯦꯛꯇ ꯊꯣꯟꯕꯤꯔꯅꯤ ꯀꯔꯤꯒꯤꯔꯥ
ꯅꯣꯡ ꯇꯗꯧ ꯃꯥꯜꯂꯦ ꯅꯣꯡꯁꯦ ꯌꯥꯗ꯭ꯔꯦ
ꯅꯣꯡ ꯇꯥꯒꯗꯕ ꯃꯥꯜꯂꯗꯤ ꯁꯇꯤꯟ ꯄꯥꯏꯌꯣꯕ
ꯑꯁ ꯏ ꯑꯩ ꯁꯤꯕꯨ ꯁꯠꯇꯤꯟ ꯄꯥꯏꯔꯒ ꯂꯦꯞꯇꯣꯏꯔꯣ ꯁꯤꯗ ꯀꯦꯃꯦ꯭ꯔꯅꯦ ꯀꯦꯃ꯭ꯔꯒ ꯄꯂꯤꯁꯤꯗ ꯎ
ꯇꯤꯟ ꯄꯥꯏꯔꯒ ꯗꯥꯟꯁ ꯇꯧꯔꯗꯤ ꯄꯩꯁꯥ ꯊꯥꯕꯤꯒꯗꯕ ꯃꯥꯜꯂꯦ
ꯑꯠꯆꯥ ꯁꯤꯗꯔꯁꯗꯤ ꯃꯤ ꯀꯥꯗꯅꯦ
ꯃꯤ ꯀꯥꯗ꯭ꯔꯁꯨ ꯕꯤꯜꯗꯤꯡ ꯑꯃꯗꯒꯤ ꯎꯔꯗꯤ ꯑꯁ ꯅꯪꯒꯤ ꯗꯥꯟꯁꯇꯨ ꯌꯥꯝ ꯐꯖꯩꯌꯦ ꯀꯥꯏꯅ
ꯑ ꯅꯪꯒꯤ ꯅꯝꯃꯔ ꯊꯔꯛ ꯑꯣ ꯀꯥꯏꯅꯤ ꯅꯪ ꯅꯪꯒꯤ ꯅꯝꯕꯔꯔꯣ ꯍꯥꯏꯔꯛꯑꯣ ꯍꯥꯏꯔꯒ
ꯍꯥꯥ
ꯅꯪꯒꯤ ꯅꯝꯕꯔꯗꯣ ꯍꯥꯏꯔꯛꯑꯣ ꯍꯥꯏꯔꯒ ꯕꯤꯜꯗꯤꯡ ꯑꯃꯗꯒꯤ ꯑꯩ ꯂꯥꯎꯔꯛꯇꯣꯏꯅꯤ
ꯑꯩꯅ ꯄꯤꯅꯤꯗꯦ ꯀꯥꯏꯅ
ꯎꯝ
ꯄꯤꯔꯣꯏ ꯀꯥꯏꯅ ꯑꯩ ꯅꯨꯄꯥ ꯂꯩ
ꯑꯩꯒꯤ ꯅꯨꯄꯥꯒꯤ ꯄꯤꯒꯦ
ꯌꯥꯕ꯭ꯔꯣ
ꯗꯏꯂꯣꯛꯇꯤ ꯌꯥꯏꯌꯦ
ꯌꯥꯕꯅꯤꯗ ꯇꯧꯔꯛꯀꯅꯤꯗ ꯈꯔꯗꯤ
ꯈꯔ ꯈꯔ ꯇꯧꯔꯛꯀꯅꯤ
ꯇꯧꯔꯣ ꯇꯧꯔꯣ ꯇꯧꯕꯅ
ꯇꯧꯔꯛꯀꯅꯤ ꯇꯧꯔꯛꯀꯅꯤ
ꯑꯈꯣꯏꯁꯨ ꯈ꯭ꯔꯤꯁꯃꯥꯁꯇꯗꯤ ꯑꯁ ꯗ꯭ꯔꯃꯥꯒꯨꯝꯕ ꯑꯃ ꯇꯧ ꯑꯃꯨꯛ ꯇꯧꯔꯁꯤꯗ
ꯈꯨꯟꯗꯁꯨ ꯌꯥꯗ꯭ꯔꯦꯅꯦ
ꯑꯃꯨꯛ ꯇꯧ ꯀꯔꯤ ꯀꯔꯤꯅꯣ ꯖꯥꯠ ꯖꯥꯠ ꯊꯣꯛꯑꯗꯤ ꯑꯁ ꯃꯤꯁꯤꯡꯁꯦ ꯌꯥꯗꯦꯅꯦ
ꯑꯗꯨ ꯑꯣꯏꯔꯁꯨ ꯎꯝ ꯑꯩꯈꯣꯏꯅ ꯑꯗꯨꯝ ꯇꯧꯔꯗꯤ ꯏꯟꯇꯔꯇꯦꯟꯃꯦꯟꯅꯤꯗꯅ
ꯎꯝ ꯅꯪ ꯅꯪꯀꯣ
ꯎꯝ
ꯅꯪ ꯀꯣꯜ ꯇꯧꯅꯤꯡꯔꯗꯤꯀꯣ ꯑꯩꯈꯣꯏ ꯏꯆꯦꯗꯣ ꯃꯗꯨ ꯑꯗꯨ ꯇꯧꯔꯣ ꯑꯗꯨ ꯑꯗꯨ ꯑꯗꯨ ꯃꯥꯗꯤꯀꯣ ꯅꯪ ꯇꯧꯔꯛꯄ ꯌꯥꯕꯅꯦ ꯃꯥꯅ ꯇꯧꯔꯛꯇ꯭ꯔꯁꯨ ꯑꯩꯈꯣꯏꯗꯤ ꯌꯥꯗꯦꯅ ꯃꯉꯣꯟꯗ ꯍꯥꯏꯔꯣ ꯑꯩꯁꯨ ꯍꯥꯏꯒꯦ ꯇꯧꯕꯅꯦ ꯑꯗꯣ ꯃꯉꯣꯟꯗ ꯍꯥꯏꯔꯣ ꯃꯥꯗꯤ ꯍꯦꯟꯈ꯭ꯔꯕꯅꯤꯅꯀꯣ ꯌꯥꯕꯅꯤ
ꯀꯩꯅꯣ ꯇꯧꯔꯒꯦꯗ
ꯍꯩꯁ ꯍꯌꯦꯡꯗꯤ ꯌꯥꯔꯣꯏꯍꯦ
ꯌꯥꯅꯤꯍꯦ
ꯉꯁꯤ ꯇꯧꯑꯣ ꯍꯥꯏꯕꯅꯦ ꯉꯁꯤꯅꯦ
ꯉꯁꯤꯔꯣ
ꯍꯣꯏ
ꯉꯁꯤꯔꯣ ꯂꯤꯂꯥ ꯇꯧꯒꯗꯕꯗꯣ
ꯇꯜꯂꯦꯗ ꯅꯥꯪꯒꯤ ꯋꯥꯁꯦ ꯍ
ꯑꯗꯣ ꯂꯤꯂꯥꯗꯣ ꯑꯦꯁꯨ ꯌꯥꯝ ꯌꯦꯡꯅꯤꯡꯉꯦꯍꯦ
ꯑꯗꯨꯒꯤꯅꯦ ꯑꯩ ꯉꯁꯤ ꯇꯧꯔꯤꯁꯦ ꯅꯠꯇ꯭ꯔꯗꯤ ꯇꯧꯔꯣꯏꯅꯦ
ꯎꯝ
ꯉꯁꯥꯏꯗꯒꯤ ꯇꯧꯔꯤꯁꯦ ꯑꯁꯤꯒꯤꯅꯦ
ꯃꯤ ꯌꯥꯝ ꯂꯥꯛꯄ꯭ꯔꯣ
ꯍꯠ ꯃꯤꯔꯣ ꯃꯤ ꯌꯥꯝꯗꯤ ꯌꯥꯝꯗꯦ
ꯌꯥꯝ ꯂꯝꯝꯒꯅꯤꯗ
ꯌꯥꯝꯗꯕꯅꯤ ꯌꯥꯝꯗꯕꯅꯤ
ꯃꯤꯗꯣ ꯀꯌꯥ ꯁꯨꯒꯦꯅꯦ ꯅꯪꯒꯤꯗꯣ ꯇꯨꯝꯅꯤꯡꯕ ꯐꯥꯎꯔꯦꯗ ꯅꯪꯒꯤ ꯂꯤꯅꯤꯂꯥꯗꯣ ꯇꯧꯈ꯭ꯔꯕ ꯇꯣꯛꯈ꯭ꯔꯕ꯭ꯔꯣ
ꯇꯣꯛꯗ꯭ꯔꯤꯗ ꯍꯧꯔꯤ ꯍꯧꯕꯗ ꯉꯥꯏꯔꯤ
ꯑꯦ ꯏꯁꯤꯡ ꯍꯩꯖꯤꯜꯂꯨ ꯂꯝꯕꯤꯗꯁꯨ ꯇꯧꯔꯤꯗꯣ ꯇꯥꯕ꯭ꯔꯣ
ꯑꯥꯎ
ꯂꯝꯕꯤꯗꯔꯣ
ꯍꯣꯏ
ꯂꯝꯕꯤꯗꯔꯣꯕ ꯃꯣꯏꯅ ꯇꯧꯕꯔꯤꯗꯨꯣ
ꯂꯝꯃꯤꯗ ꯑꯁꯌꯥ ꯀꯦꯁꯗꯅꯤ ꯇꯧꯔꯤꯁꯦ ꯐꯖꯕꯅꯦ ꯌꯦꯡꯅꯤꯡꯕ꯭ꯔꯣ
ꯑꯦꯁ ꯇꯜꯦꯗ ꯌꯦꯗ꯭ꯔ ꯑꯗꯨ ꯀꯕ
ꯌꯥꯝ ꯐꯖꯕꯅꯦ
ꯁꯎ ꯀ ꯐꯤꯂꯝꯒ ꯃꯥꯥꯟꯔꯣ
ꯈꯪꯗꯦꯔ ꯑꯗꯨꯕꯨꯗꯤ
ꯀꯥꯏ ꯀꯩꯒꯤꯗ꯭ꯔꯥ ꯃꯥꯔꯥ ꯈꯪꯗꯦ ꯀꯦꯗ꯭ꯔꯥ ꯃꯥꯔꯥ ꯀꯣꯔꯤꯌꯥꯟ ꯔ ꯁꯤꯤꯗꯥꯝ ꯔꯝ ꯀꯔꯤꯅꯨ ꯁꯤꯤꯗ꯭ꯔ ꯃꯥꯔ ꯔꯦꯔ ꯑꯦꯔ ꯍꯪ꯭ꯔꯦ ꯌꯥ ꯂꯣꯏ ꯄꯨꯟꯕ ꯃꯥꯜꯂꯦ ꯀꯔꯝꯕ
ꯄꯥꯏꯕꯒꯁꯨ ꯌꯥꯎꯕ꯭ꯔꯥ
ꯍꯣꯏ ꯂꯣꯏ ꯄꯨꯟꯈ꯭ꯔꯦ ꯑꯁꯤꯗ ꯑꯁ ꯇꯕ꯭ꯔꯣ
ꯍꯥꯥ
ꯇꯄ ꯑꯣꯅ ꯍ
ꯇꯥꯏꯑꯦ ꯈꯤꯇꯪ ꯈꯤꯇꯪ ꯇꯥꯏꯌꯦꯦ
ꯅꯦꯅꯦ ꯈꯔꯤꯗꯦꯔ
ꯎꯝ
ꯑꯩ ꯑꯩ ꯀꯔꯤ ꯇꯧꯁꯤꯔꯛꯅꯤ
ꯌꯗꯉꯦ ꯑꯁ ꯌꯥꯗ꯭ꯔꯦ ꯌꯥꯗ꯭ꯔꯦ
ꯀꯥꯞꯁꯤꯜꯂꯨ
ꯀꯞ ꯀꯞ ꯍꯥꯏꯔꯔꯒ ꯌꯥꯗ꯭ꯔꯦꯅ
ꯅꯪ ꯃꯥꯏ ꯀꯞꯁꯤ
ꯇꯥꯕ꯭ꯔꯣ
ꯃꯥꯔꯦ ꯇ ꯑꯃ꯭ꯔꯣ ꯌꯥꯗ꯭ꯔꯦ ꯁꯤꯤꯁꯥꯏ ꯌꯥꯗ꯭ꯔꯦ ꯀꯔꯤ ꯇ ꯎꯁꯦꯔꯥ ꯠ ꯁꯥꯠꯅꯦ ꯀ ꯐꯥꯎꯀꯤ ꯁꯤꯦ ꯑꯩ ꯂꯣꯡꯅ ꯇꯥꯕꯅꯦ
ꯑꯦ ꯑꯗꯨꯅ ꯍꯧꯋꯦ ꯏꯟ ꯏꯟꯇ ꯇꯦꯁꯟ ꯏ ꯏꯇꯔꯃꯤꯁꯅꯤ ꯌꯒꯗ ꯃꯥꯂꯦ
ꯉꯥꯏꯍꯥꯛ ꯄꯣꯊꯥꯄꯅ ꯁꯤꯤꯅ ꯍꯥꯏꯌꯣꯕ
ꯏꯟꯇꯔꯃꯦꯁꯟ ꯑꯦꯗꯚꯔꯇꯥꯏꯁ ꯉꯍꯥꯛꯇꯪ ꯇꯧꯁ ꯍꯥꯏꯅ ꯑꯣ ꯋꯥꯔꯝꯒꯅꯤ ꯍꯩ ꯃꯍꯤ ꯑꯃ ꯑꯃ ꯊꯁꯤ ꯁꯤꯂ ꯀꯥꯏ
ꯑꯜ ꯄꯇ ꯑꯇ ꯍꯥꯏꯒꯗꯨ
ꯎꯝ
ꯑꯦꯍ
ꯈꯪꯗꯕꯦꯗ
ꯅꯣꯛꯄꯗ ꯋꯥꯔꯤꯔꯦ
ꯎꯝ ꯑ
ꯗ꯭ꯔꯃꯥ ꯑꯩꯈꯣꯏꯗꯀꯣ ꯀꯟꯅ ꯇꯧꯔꯤꯅꯦ ꯉꯁꯤ ꯗ꯭ꯔꯃꯥꯁꯦ ꯀꯟꯅ ꯇꯧꯔꯤꯕ ꯍ ꯎ ꯑꯁ ꯃ ꯂꯑ
ꯑꯔꯃꯤꯟ ꯇꯥꯔꯦ ꯍꯥꯏꯏꯁꯦ ꯇꯜꯒ
ꯍꯤꯔ ꯍꯔꯔꯇ
ꯑ ꯃꯒꯗ꯭ꯔꯃꯁꯦꯒ ꯃꯣꯏꯒꯤ ꯗꯔꯃꯥꯁꯦ ꯀꯔꯤ ꯎꯝ ꯔꯣꯃꯦꯟꯇꯤꯛꯀꯤ ꯅꯠꯇꯦ ꯃꯥꯏꯁꯦ
ꯀꯒꯗꯅꯤ
ꯐ꯭ꯔꯤ ꯐꯌꯔꯒꯤ ꯇꯥꯏꯞꯇꯅꯦ ꯃ ꯑꯣꯏꯅ ꯇꯧꯔꯤꯁꯤ ꯃꯣꯏꯒꯤ ꯗ꯭ꯔꯃꯥꯁꯦ ꯃꯃꯤꯡꯁꯨ ꯈꯪꯗꯦ ꯍ ꯍꯪꯈꯤꯒꯦ ꯃꯃꯤꯡ ꯃꯣꯏꯒꯤ ꯐꯤꯂꯤꯝ ꯃꯃꯤꯡꯁꯦ
ꯌꯦꯡꯕ ꯌꯥꯝ ꯅꯨꯡꯉꯥꯏꯌꯦꯅꯦ ꯌꯨꯇꯨꯨꯞꯇ ꯁꯔꯁ ꯇꯧꯔꯒ ꯠ
ꯑ ꯅꯣꯏꯒꯤꯁꯦ ꯀꯅꯥꯅꯊꯔꯦꯛꯇꯔꯅꯣ ꯀꯥꯏꯅꯦꯒꯣ ꯀꯅꯥꯅ ꯃꯣꯗ꯭ꯔꯦꯇꯥꯔ ꯑꯩ ꯃꯣꯗ꯭ꯔꯦꯇꯥꯔ ꯍꯥꯏꯌꯦ ꯑꯍ ꯑ ꯍꯤ ꯑꯣ ꯃꯣꯗ꯭ꯔꯦꯇꯔꯁꯨ ꯂꯩꯕ꯭ꯔꯣ ꯏꯟꯅ ꯉꯉꯖꯗ ꯀꯗꯤꯅ ꯀꯗꯤꯔꯥ
ꯑꯕꯨꯡꯉꯔ ꯍꯦ ꯑꯩꯁꯤ ꯉꯥꯎꯔꯦ ꯉꯥꯎꯔꯦ ꯇꯧꯔꯦ